ꯀꯔꯤꯅ ꯀꯩꯅꯣ ꯇꯧꯔꯦꯅꯦ
ꯍꯣꯏꯅꯦ
ꯋꯥꯔꯤꯁꯦ ꯌꯥꯝꯅ ꯃꯨꯜꯂꯛꯄꯅꯦꯕ ꯍꯧꯖꯤꯛꯀꯤ ꯃꯇꯥꯡꯗꯣ
ꯍ ꯍꯣ ꯍ ꯀꯣꯏꯔꯦꯅꯦ ꯋꯥꯔꯤ ꯁꯥꯗꯕꯁꯨ ꯍꯥꯏꯕꯗꯤ ꯅꯣꯡꯃ ꯐꯥꯗꯣꯛ ꯍꯥꯏꯕꯗꯤ ꯑꯗꯨꯝ ꯋꯥꯔꯤ ꯁꯥꯟꯅꯕ ꯐꯪꯕꯅꯤꯅꯀꯣ
ꯑꯗꯨꯅꯦ ꯏ ꯑꯗꯨꯅꯦ ꯏꯆꯦ ꯅꯣꯏꯕꯨꯗꯤ ꯑꯩꯈꯣꯏꯅ ꯑꯉꯥꯡ ꯑꯣꯏꯔꯤꯉꯩꯗ ꯑꯗꯨꯝ ꯆꯠꯄ ꯏꯆꯦ ꯑꯃꯒ ꯇꯤꯟꯅꯔ ꯑꯗꯨꯝ ꯆꯠꯄꯗꯣ ꯑꯗꯨꯝ ꯑꯩꯈꯣꯏꯒ ꯆꯠꯃꯤꯟꯅꯕꯗ ꯑꯗꯨꯝ ꯈꯪꯉꯦ ꯑꯗꯨꯕꯨ ꯑꯁ ꯍꯥꯏꯕꯗꯤ ꯅꯣꯏꯁꯨ ꯅꯣꯏꯒꯤ ꯊꯕꯛꯀꯤ ꯃꯇꯨꯡ ꯏ ꯃꯇꯨꯡꯏꯟꯅ ꯑꯗꯨꯝ ꯃꯄꯥꯟꯗꯁꯨ ꯑꯃꯨꯛ ꯂꯩꯔꯨ ꯂꯩꯔꯨ ꯔꯦꯅ ꯑꯗꯨꯒꯤ ꯎꯕꯁꯨ ꯐꯪꯗ꯭ꯔꯦꯗ ꯏꯆꯦ ꯅꯪꯕꯨꯁꯨ ꯅꯨꯡꯁꯤꯌꯦ ꯂꯥꯛꯑꯣ
ꯑꯃ ꯍꯣꯏ ꯑꯃꯗꯨꯁꯨ ꯏꯃꯥꯟꯅꯕꯤ ꯑꯃꯗꯁꯨꯁꯨ ꯄꯥꯛ ꯄꯥꯛ ꯊꯦꯡꯅꯗꯦꯗ ꯃꯥꯕꯨꯁꯨ ꯅꫭꯡꯃꯥ ꯐꯠꯗꫭꯛ ꯍꯥꯏꯕꯗꯤ ꯀꯨꯏꯔꯦ ꯑꯩꯁꯨ ꯊꯦꯡꯅꯗꯕ ꯅꯣꯏꯗꯤ ꯌꯨꯝꯗ ꯍꯥꯏꯕꯗꯤ ꯃꯔꯛ ꯃꯔꯛ ꯊꯣꯛꯄ ꯀꯥꯟꯗ ꯎꯗ꯭ꯔꯣ ꯊ‌ꯦꯡꯅꯔꯛꯇꯕ꯭ꯔꯣ
ꯏꯆꯦꯗꯣ ꯑꯗꯨꯝ ꯊꯦꯡꯗꯤ ꯊꯦꯡꯅꯩꯑꯕꯀꯣ ꯑꯗꯨꯕ ꯃꯇꯝꯒꯤ ꯃꯇꯨꯡ ꯏꯟꯅ ꯍꯥꯏꯕꯗꯤ ꯃꯇꯝꯁꯦ ꯑꯗꯨꯝ ꯍꯣꯡꯡꯂꯛꯑꯕꯅꯤꯅꯥ ꯏꯃꯥꯟꯅꯕꯤ ꯏꯃꯥꯟꯅꯕꯁꯨ ꯈꯔ ꯌꯥꯝ ꯂꯨꯅ ꯇꯤꯅꯔꯝꯕꯁꯨ ꯑꯗꯨ ꯃꯇꯝꯒꯤ ꯑꯍꯣꯡꯕꯒꯤ ꯏꯃꯥꯟꯅꯕꯤꯁꯨ ꯑꯗꯨꯝ ꯁꯤꯟ ꯁꯤꯜꯂꯒ ꯇꯧꯋꯦꯅ ꯑꯗꯨꯒꯤ ꯑꯁ ꯃꯥꯁꯨ ꯈꯔ ꯇꯤ ꯂꯥꯞꯈ꯭ꯔꯦ ꯍꯥꯏꯕꯗꯤ ꯑꯩꯈꯣꯏꯒꯤ ꯂꯝꯕꯤꯒ ꯈꯔ ꯃꯥꯟꯅꯗꯕꯒꯤꯀꯣ ꯅꯨꯡꯗꯤ ꯌꯥꯝ ꯅꯨꯡꯁꯤꯌꯦ
ꯑꯣ ꯑꯩꯁꯨ ꯊꯦꯡꯅꯗꯕ ꯀꯣꯏꯔꯕꯅꯤꯅꯀꯣ ꯅꯣꯡꯃꯗꯤ ꯎ ꯗꯤ ꯎꯅꯅꯤꯡꯉꯤ ꯍ‌ꯦ
ꯅꯣꯡꯃ ꯑꯩꯈꯣꯏꯁꯨ ꯆꯥꯛ ꯌꯦꯟꯁꯥꯡ ꯍꯥꯎꯗ꯭ꯔꯁꯨ ꯆꯥꯗꯤ ꯆꯥꯃꯤꯟꯅꯁꯦ
ꯆꯥꯃꯤꯟꯅꯁꯦ ꯍꯣꯏ ꯍꯧꯖꯤꯛꯀꯥꯟ ꯄꯥꯎꯁꯨ ꯅꯨꯡꯉꯥꯏ ꯅꯨꯡꯉꯥꯏꯕ ꯇꯥꯏꯌꯦꯅꯦ ꯆꯥꯛ ꯌꯦꯟꯁꯥꯡ ꯊꯣꯡꯕꯒꯁꯦ ꯍꯩꯔꯦꯅ ꯑꯈꫭꯏꯁꯨ ꯇꯥꯔ‌ꯦꯅ‌ꯦ ꯃꯍꯥꯎ ꯇꯪꯒꯦꯗꯅꯣꯃꯒꯤ
ꯍꯣꯏ ꯑꯩ ꯈꯔ ꯎꯝ ꯑꯩ ꯊꯥꯏꯅꯗꯤ ꯈꯔꯗꯤ ꯊꯣꯡꯕ ꯍꯩꯔꯝꯗꯦꯕꯀꯣ ꯍꯧꯖꯤꯛꯀꯥꯟꯗꯤ ꯈꯪꯒꯦ ꯑꯥ ꯑꯩ ꯏꯃꯥꯇꯣꯟꯒ ꯀꯣ ꯅꯍꯥꯟꯁꯨ ꯂꯩꯔꯝꯃꯦꯕ ꯍꯧꯖꯤꯛꯇꯤ ꯏꯆꯦꯒ ꯂꯩꯔꯦ ꯃꯤ ꯑꯅꯤꯈꯛꯀꯤ ꯊꯣꯡꯕꯒꯤꯔ ꯈꯪꯗꯦ ꯑꯗꯨꯝ ꯈꯔꯗꯤ ꯂꯥꯏꯔꯦ ꯀꯅꯥꯅ ꯍꯥꯏꯔꯛꯏꯅꯣ ꯏꯆꯦ ꯅꯪꯉꯣꯟꯗꯗꯤ
ꯑꯗꯨꯝ ꯍꯥꯏꯕ ꯇꯥꯏꯅꯦ ꯏꯃꯥꯟꯅꯕꯤꯒꯤ ꯍꯥꯏꯕꯗꯤ ꯃꯃꯥꯟꯅꯕꯤꯁꯤꯡꯁꯨ ꯂꯩꯌꯦꯕ ꯑꯥ ꯑꯗ ꯑꯗꯨꯒ ꯅꯣꯏꯒ ꯑꯗꯨꯝ ꯃꯔꯛ ꯃꯔꯛꯇ ꯑꯗꯨꯝ ꯐꯥꯎꯅꯩꯌꯦꯅ ꯍꯥꯏꯕ ꯑꯗꯨ ꯃꯣꯏꯒ ꯑꯗꯨꯝ ꯅꯣꯡꯃ ꯐꯣꯗꯣꯛ ꯑꯗꯨꯝ ꯆꯥꯛ ꯆꯥꯕ ꯆꯠꯂꯦꯅ ꯑꯗꯨꯝ ꯍꯥꯏꯕ ꯃꯥꯅ ꯊꯣꯡꯕꯁꯦ ꯌꯥꯝ ꯍꯥꯎꯋꯦꯅ ꯍꯥꯏꯌꯦ ꯍꯥꯏꯌꯦ ꯑꯗꯨꯒ ꯃꯥꯒꯤ ꯃꯃꯥꯟꯅꯕꯁꯤꯡꯁꯨ ꯁꯨ ꯑꯗꯨꯝ ꯃꯣꯏꯅ ꯌꯨꯝꯗ ꯂꯩꯕ ꯀꯥꯟꯗ ꯆꯥꯛ ꯑꯗꯨꯝ ꯆꯥꯛ ꯄꯨꯟꯅ ꯆꯥꯃꯤꯟꯅꯕ ꯑꯗꯨꯝ ꯃꯇꯝꯁꯨ ꯂꯩꯕ ꯃꯥꯜꯂꯦ ꯃꯣꯏꯁꯦ ꯅꯣꯏ ꯅꯣꯏ ꯂꯩꯔꯝꯅꯤꯀꯣ ꯑꯗꯨꯒꯤ ꯅꯃꯥꯟꯅꯕꯁꯤꯡꯅꯁꯨ ꯑꯗꯣ ꯍꯧꯖꯤꯛ ꯀꯤ ꯑꯥ ꯑꯗꯨ ꯑꯗꯨꯗ ꯑꯉꯥꯡꯗꯨꯗ ꯍꯥꯏꯔꯝꯕ
ꯑꯁ ꯈꯪꯗꯦꯅꯦ ꯑꯩ ꯈꯪꯗꯦ ꯃꯣꯏꯅ ꯇꯟꯕꯒꯤꯔ ꯈꯪꯗꯦꯀꯣ ꯑꯗꯨꯝ ꯌꯥꯎꯔꯗꯤ ꯑꯩꯉꯣꯟꯗ ꯊꯣꯡꯉꯣ ꯊꯣꯡꯉꯣ ꯍꯥꯏꯔꯒ ꯍꯥꯎꯋꯦ ꯍꯥꯎꯋꯦꯗꯤ ꯍꯥꯏꯑꯕ ꯑꯩꯅ ꯑꯗꯨꯝ ꯑꯩꯈꯣꯏ ꯈꯪꯗꯦ ꯑꯩꯈꯣꯏꯁꯨ ꯆꯥꯛ ꯆꯥꯃꯤꯟꯅꯕ ꯈꯣꯠꯄ ꯆꯠꯄꯗꯣ ꯍꯥꯏꯗꯤ ꯑꯩꯁꯨ ꯑꯩꯒꯤ ꯃꯍꯧꯁꯥ ꯑꯣꯏꯔꯦ ꯚ ꯍꯥꯏꯗꯤ ꯆꯥꯛ ꯊꯣꯡ ꯑꯦꯦ ꯆꯥꯛꯄꯨꯗꯤ ꯄꯥꯛ ꯊꯣꯡꯅꯤꯡꯗꯦꯀꯣ ꯏꯟꯁꯥꯡꯁꯦ ꯑꯗꯨꯝ ꯊꯣꯡꯅꯤꯡ ꯅꯤꯡꯕ ꯏꯁꯥꯗ ꯑꯗꯨꯝ ꯐꯥꯎꯋꯦꯕ ꯑꯩꯅ ꯊꯣꯡꯉꯗꯤ ꯍꯦꯟꯅ ꯍꯥꯎꯕꯒꯤ ꯇꯥꯏꯞꯇꯀꯣ
ꯎꯝ ꯈꯔ ꯂꯩꯕꯅꯦ ꯑꯩꯈꯣꯏꯒꯤ ꯑꯣꯖꯥ ꯑꯃꯁꯨ ꯂꯩꯌꯦꯕ ꯑꯩꯈꯣꯏꯒꯤ ꯑꯣꯖꯥ ꯑꯃꯁꯨ ꯍꯥꯏꯕꯅꯤ ꯃꯥꯅ ꯍꯥꯏꯕꯗꯤ ꯃꯤꯅ ꯊꯣꯡ ꯑꯃꯨꯒ ꯍꯥꯏꯕꯗꯤ ꯍꯥꯎ ꯍꯥꯎꯋꯦ ꯑꯗꯨ ꯑꯣꯏꯔꯁꯨ ꯑꯩꯅ ꯊꯣꯡꯕ ꯍꯦꯟꯅ ꯑꯩꯅ ꯊꯣꯡꯡꯂꯗꯤ ꯌꯥꯝ ꯄꯦꯂꯦ ꯌꯥꯌꯦ ꯃꯥꯗꯤ ꯃꯥ ꯊꯣꯡꯕꯗꯣ ꯍꯦꯟꯅ ꯍꯥꯎꯕꯒꯨꯝꯁꯨ ꯇꯧꯋ ꯄꯦꯟꯁꯨ ꯄꯦꯜꯂꯤ ꯑꯗꯨꯒꯤ ꯍꯥꯏꯕꯗꯤ ꯄꯨꯟꯕ ꯈꯨꯗꯤꯡ ꯃꯃꯥꯟꯅꯕꯤꯒꯨꯝꯕ ꯄꯨꯟꯕ ꯈꯨꯗꯤꯡꯒꯣ ꯑꯣꯖꯥꯁꯤꯡꯁꯨ ꯑꯗꯨꯝ ꯃꯔꯛ ꯃꯔꯛꯇ ꯑꯗꯨꯝ ꯄꯨꯟꯕ ꯂꯩꯌꯦꯅ ꯑꯗꯨ ꯄꯨꯟꯕ ꯈꯨꯗꯤꯡ ꯃꯥ ꯊꯣꯡꯕꯅꯦ ꯀꯅꯥꯁꯨ ꯊꯣꯡꯍꯟꯗꯦ
ꯇꯧꯕꯅꯦ ꯑꯩꯁꯨ ꯍꯧꯖꯤꯛ ꯏꯃꯥꯟ
ꯑꯩꯕꯨꯗꯤ ꯐꯝꯃꯒ ꯋꯥꯔꯤ ꯁꯥ ꯂꯩꯌꯣ ꯑꯩ ꯆꯥꯛꯁꯥꯡ ꯊꯣꯡꯉꯒ ꯂꯣꯏ ꯂꯣꯏ ꯂꯣꯏꯁꯤꯟ ꯑꯃ ꯀꯥꯏꯅ ꯀꯧꯔꯛꯀꯦꯅꯍꯦ ꯍꯥꯏ
ꯇꯧꯕꯅꯦ ꯑꯩꯁꯨ ꯀꯩꯅꯣ ꯑꯗꯨꯃꯥꯏꯅ ꯇꯧꯋꯦꯕ
ꯎꯝ ꯃꯤ ꯈꯔ ꯍꯥꯏꯕ ꯑꯗꯨꯝ ꯆꯥꯛ ꯌꯦꯟꯁꯥꯡ ꯊꯣꯡꯅꯤꯡꯕ ꯃꯤꯁꯨ ꯌꯥꯎꯕꯅꯦꯗ ꯂꯣꯏꯅ ꯍꯥꯏꯕꯗꯤ ꯊꯣꯡꯒꯗꯧꯕ ꯂꯣꯏꯅ ꯃꯆꯥꯛ ꯂꯩꯔꯗꯤꯀꯣ
ꯍꯣꯏ ꯑꯩꯁꯨ ꯆꯥꯛ ꯌꯦꯟꯁꯥꯡ ꯊꯣꯡꯕꯁꯦ ꯈꯔ ꯍꯩꯅꯩ ꯍꯥꯏꯇꯥꯔꯦ ꯑꯗꯨꯝ ꯏꯆꯦꯒꯁꯨ ꯂꯩꯕ ꯑꯩꯗꯤꯀꯣ ꯑꯗꯨꯝ ꯑꯩꯅ ꯊꯣꯡꯕꯅ ꯍꯦꯟꯅ ꯍꯥꯎꯕꯒꯤ ꯇꯥꯏꯞꯇ ꯈꯜꯂꯒꯀꯣ ꯍ ꯃꯤꯅ ꯊꯣꯡꯕꯁꯨꯥꯎ ꯍꯥꯎꯗꯤ ꯍꯥꯎꯔꯝꯅꯤ ꯑꯣꯏꯔꯁꯨ ꯑꯩꯅ ꯁꯦꯝꯕꯅꯤꯅ ꯍꯦꯟꯅ ꯍꯥꯎ ꯂꯄꯒꯤꯗꯗ ꯑꯗꯨꯝ ꯈꯜꯂꯒ ꯑꯦ ꯑꯩ ꯑꯩ ꯊꯣꯡꯖꯒꯦꯍꯦ ꯍꯥꯏꯔꯤꯅꯦꯕ
ꯐꯩꯌꯦ ꯐꯩ ꯍꯥꯏꯕꯗꯤ ꯍꯦꯟꯅ ꯍꯥꯏꯕꯗꯤ ꯅꯨꯡꯇꯤꯒꯤ ꯑꯗꯨꯝ ꯊꯣꯡꯉꯒꯗꯤ ꯍꯥꯏꯕꯗꯤ ꯆꯥ ꯌꯦꯟꯁꯥꯡ ꯍꯥꯏꯕꯗꯤ ꯏꯁꯤꯡ ꯊꯝꯒꯗꯧꯕ ꯃꯔꯣꯏ ꯃꯔꯥꯡ ꯍꯥꯞꯀꯗꯧꯕꯗꯨꯣ ꯆꯥꯡꯗꯣ ꯈꯪꯉꯕꯅꯤꯅꯀꯣ ꯑꯗꯨ ꯈꯪꯉꯑꯕꯅꯤꯅ ꯍꯥꯎꯁꯨ ꯍꯥꯎꯔꯛꯄꯅꯦꯕ ꯍꯥꯏꯕꯗꯤ ꯑꯩꯈꯣꯏꯅ ꯆꯥꯛ ꯌꯦꯟꯁꯥꯡ ꯊꯣꯡꯕ ꯀꯥꯟꯗ ꯍꯥꯎꯇꯦ ꯍꯥꯏꯅ ꯍꯥꯏꯔꯤꯗꯣ ꯆꯥꯛ ꯌꯦꯟꯁꯥꯡ ꯊꯣꯡꯕ ꯀꯥꯟꯗ ꯍꯥꯎꯇꯦꯅ ꯍꯥꯏꯕꯗꯣ ꯑꯩꯈꯣꯏꯅ ꯊꯥꯛꯀꯗꯧꯕꯒꯤ ꯑꯩꯈꯣꯏ ꯒꯤ ꯍꯥꯏꯕꯗꯤ ꯃꯔꯣꯏ ꯃꯔꯥꯡꯒꯨꯝꯕ ꯏꯁꯤꯡꯒꯨꯝꯕ ꯑꯗꯨ ꯑꯗꯨꯁꯤꯡ ꯊꯥꯛ ꯂꯄ ꯍꯩꯗꯕꯩꯀꯣ ꯆꯥꯡ ꯈꯪꯗꯕꯩ ꯍꯥꯎꯇꯕꯅꯦꯕ
ꯑꯗꯨꯃꯥꯏ ꯑꯣꯏꯕꯒꯦꯔꯥ ꯕꯨꯗꯤ
ꯥꯟ ꯏꯃꯥꯟꯅꯕꯅ ꯍꯥꯏ ꯍꯦꯛ ꯍꯦꯛ ꯍꯥꯏꯕꯅꯦ ꯑꯗꯨ ꯃꯥꯅ ꯍꯦꯛ ꯍꯦꯛ ꯍꯥꯏꯕꯁꯨ ꯂꯩꯑꯕ ꯃꯇꯝ ꯑꯃꯗ ꯍꯥꯏꯕꯗꯤ ꯑꯩꯅ ꯆꯥꯛ ꯌꯦꯟꯁꯥꯡ ꯊꯣꯡꯗꯤ ꯑꯩ ꯑꯩꯅ ꯏꯃꯥꯟꯅꯕ ꯍꯥꯏꯕꯁꯤꯗꯤ ꯑꯩꯅ ꯅꯍꯥꯟ ꯈꯪꯅꯔꯝꯕ ꯑꯃ ꯅꯨꯡꯊꯥ ꯑꯃ ꯂꯩꯑꯕ
ꯍ ꯑꯩ ꯈꯪꯉꯦ ꯑꯃꯔꯥ ꯍꯥꯏꯔꯃꯦ
ꯑꯩꯅ ꯆꯥꯛ ꯌꯦꯟꯁꯥꯡ ꯊꯣꯡꯕ ꯍꯩꯇꯦ ꯍꯥꯏꯕꯗꯤ ꯍꯥꯎꯇꯦꯅ ꯍꯥꯏꯅ ꯍꯦꯛ ꯍꯦꯛ ꯍꯥꯏꯌꯦꯕ ꯃꯉꯣꯟꯗ ꯑꯁ ꯑꯩꯅ ꯍꯌꯦꯡꯋꯥꯏꯗꯒꯤꯩ ꯆꯥꯛ ꯏꯟꯁꯥꯡꯒ ꯊꯣꯡꯕ ꯍꯩꯔꯣꯏꯀꯣꯅ ꯑꯩꯅ ꯍꯦꯛ ꯍꯦꯛ ꯍꯥꯏꯕꯅꯦꯕ ꯑꯩꯅ ꯊꯣꯡꯗꯤꯦ ꯍꯥꯎꯗꯕꯅꯤ ꯍ ꯍ ꯍꯥꯏꯠꯇ ꯍ ꯁꯨ ꯍꯩꯔꯁꯨ ꯍꯥꯎꯗꯕ ꯑꯃ ꯂꯩꯗ ꯃꯔꯨ ꯃꯔꯥꯡ ꯑꯩꯅ ꯍꯧꯖꯤꯛ ꯍꯥꯏꯔꯤꯕꯒꯤ ꯑꯗꯨꯗ ꯃꯥꯅ ꯍꯥꯏꯌꯦ ꯂꯣꯏꯅ ꯊꯣꯡꯕ ꯍꯩꯕꯅꯦ ꯇꯟꯕꯩꯅꯦꯅ ꯃꯥꯅ ꯍꯩꯔꯛꯄ ꯑꯗꯨꯒ ꯆꯥꯡ ꯈꯪꯗꯕꯒꯤ ꯊꯣꯡꯂꯛꯇꯕꯒꯤꯀꯣ ꯊꯣꯡꯂꯛꯇꯕꯒꯤ ꯆꯥꯡ ꯈꯪꯗꯕꯒꯤ ꯍꯥꯎꯇꯕꯅꯦ ꯅꯪꯅ ꯆꯥꯡ ꯈꯪꯉꯒ ꯅꯨꯡꯇꯤꯒꯤ ꯊꯣꯡ ꯂꯩ ꯑꯗꯨ ꯑꯗꯨꯝ ꯍꯥꯎꯕꯅꯤꯅ ꯍꯥꯏ
ꯇꯧꯋꯦ ꯅꯍꯥꯟ ꯑꯩꯁꯨ ꯍꯧꯖꯤꯛꯁꯦ ꯎꯠꯇꯤ ꯊꯣꯡꯕ ꯍꯩꯇꯦꯕ ꯎꯇꯤꯁꯦ ꯄꯥꯛ ꯊꯣꯡꯕ ꯍꯩꯇꯦ ꯑꯗꯨꯕꯨ ꯅꯍꯥꯟ ꯏꯆꯦ ꯅꯣꯡꯃ ꯑꯃ ꯎꯇꯤ ꯊꯣꯡꯉꯦꯕꯀꯣ ꯑꯩꯗꯤ ꯎꯇꯤ ꯌꯥꯝ ꯄꯥꯝꯃꯦꯕ ꯍꯥꯏꯕꯗꯤ ꯍꯣꯏ ꯃꯤꯅ ꯄꯥꯝꯕꯒꯤ ꯃꯤꯅ ꯄꯥꯝꯕꯒꯤ ꯆꯥꯡꯒ ꯑꯩꯒꯤ ꯄꯥꯝꯕꯒꯤ ꯆꯥꯡꯒꯁꯦ ꯌꯥꯝ ꯈꯦꯠꯅꯩꯌꯦꯕ ꯑꯩꯅ ꯄꯥꯝꯕ ꯍꯥꯏꯗꯤ ꯑꯩꯗꯤꯀꯣ ꯆꯐꯨ ꯑꯃ ꯐꯨꯠꯂꯁꯨ ꯆꯥꯕ ꯉꯝꯃꯦ ꯃꯤꯅꯦꯕ ꯅꯣꯡꯃꯁꯦ ꯏꯆꯦꯅ ꯑꯩꯈꯣꯏ ꯑꯅꯤ ꯈꯛ ꯂꯩꯌꯦꯅ ꯃꯥ ꯆꯐꯨ ꯑꯃ ꯊꯟꯅ ꯐꯨꯠ ꯑ ꯎꯠꯇꯤꯗꯣ ꯊꯣꯡꯉꯦ ꯑꯗꯨ ꯑꯩ ꯑꯗꯨ ꯅꯨꯃꯤꯠꯇ ꯆꯥꯕꯗꯣ ꯃꯤ ꯑꯍꯨꯝ ꯃꯔꯤꯒꯤ ꯆꯥꯡ ꯆꯥꯔꯤꯅꯤꯅꯦ
ꯍꯥꯏꯕꯗꯤ ꯎꯇꯤꯁꯨ ꯍꯥꯎꯕꯗꯤꯀꯣ ꯑꯗꯨꯝ ꯍꯥꯎꯕꯅꯦꯗ ꯍꯧꯗꯤꯛ ꯎꯁꯣꯏ ꯃꯇꯝ ꯑꯣꯏꯔꯕꯅꯤꯅ ꯍꯥꯎꯔꯛꯀꯗꯧꯕꯅꯤ ꯍꯧꯖꯤꯛꯇꯤ ꯎꯁꯣꯞ ꯍꯥꯏꯕꯁꯤ ꯀꯩꯝꯕ ꯆꯤꯡꯗ ꯑꯃ ꯍꯥꯎꯕꯒꯤ ꯑꯃ ꯂꯩꯕꯗ ꯑꯩ ꯃꯃꯤꯡꯗꯤ ꯈꯪꯗꯦꯀꯣ ꯑꯗꯨ ꯑꯗꯨ ꯑꯗꯨ ꯑꯣꯏꯔꯗꯤ ꯍꯦꯟꯅ ꯍꯥꯎꯕꯅꯤꯅꯦ
ꯊꯥꯏꯅ ꯏꯆꯦꯗꯣ ꯍꯧꯖꯤꯛ ꯑꯩ ꯂꯩꯃꯤꯟꯅꯕꯗꯣ
ꯎꯝ
ꯆꯥꯛ ꯌꯦꯟꯁꯥꯡ ꯊꯣꯡꯕ ꯍꯥꯎꯇꯦ ꯈꯣꯠꯇꯦ ꯍꯥꯏꯅ ꯃꯃꯤꯡ ꯌꯥꯝ ꯆꯠꯂꯦꯕ ꯆꯥꯛ ꯌꯦꯟꯁꯥꯡ ꯍꯥꯎꯇꯕꯗ ꯍꯥꯏꯗꯤ ꯃꯤꯅꯁꯨ ꯑꯦ ꯑꯦ ꯏꯅꯥꯎꯅꯨꯄꯥ ꯏꯆꯦꯅꯗ ꯏꯃꯥꯇꯣꯡ ꯑꯩꯈꯣꯏ ꯂꯣꯏꯅ ꯂꯩꯔꯤꯕ ꯑꯗꯨ ꯈꯪꯅꯕꯒꯤ ꯑ ꯍꯥꯟꯅ ꯆꯦꯅ ꯆꯥꯛ ꯌꯦꯟꯁꯥꯡ ꯊꯣꯡꯕꯗꯤ ꯏꯁꯤꯡꯗ ꯈꯔ ꯍꯥꯞꯕ ꯑꯗꯨꯝ ꯍꯥꯏꯅ ꯐꯥꯒꯤꯗꯧꯔꯒ ꯀꯣ ꯑꯗꯣ ꯑꯩꯗꯤ ꯃꯥꯒꯤ ꯈꯨꯠꯇꯨ ꯆꯥꯕ ꯁꯨꯐꯪ ꯐꯪꯗ꯭ꯔꯤꯑꯕ ꯑꯗꯣ ꯅꯣꯡꯃ ꯁꯨ ꯑꯩꯅ ꯃꯥ ꯃꯅꯥꯛꯇ ꯑꯩ ꯊꯥ ꯑꯃ ꯑꯣꯏꯔꯦ ꯌꯧꯔꯤꯗꯣ ꯅꯍꯥꯟ ꯑꯃꯔꯛ ꯂꯥꯛꯑꯦ ꯂꯥꯛꯄꯗ ꯃꯥꯁꯦ ꯉꯥ ꯊꯣꯡꯕꯤꯌꯦꯕ ꯑꯗꯨꯁꯨ ꯌꯥꯝ ꯍꯥꯎꯅ ꯆꯥꯈꯤꯌꯦꯕꯀꯣ ꯑꯗꯨ ꯅꯣꯡꯃ ꯎꯇꯤ ꯊꯣꯡꯉ ꯑꯩꯅ ꯃꯤ ꯃꯔꯤꯒꯤ ꯆꯥꯏ ꯍꯥꯏꯕꯗꯣ
ꯎꯝ
ꯑꯗꯨꯗꯨꯗꯤ ꯈꯨꯊꯣꯡ ꯐꯥꯎꯗꯤ ꯑꯩꯅ ꯌꯥꯝ ꯍꯥꯎꯋꯦ ꯀꯥꯎꯕ ꯉꯝꯗꯧ ꯃꯥꯟꯗꯦ ꯃꯥ ꯀꯔꯤ ꯃꯇꯗ ꯇꯝꯃ ꯂꯩꯕꯅꯣꯗꯤ ꯈꯪ ꯍꯩꯔꯝꯃꯦ ꯑꯩꯗꯤ
ꯊꯟꯗ ꯂꯩꯔꯛꯈ꯭ꯔꯕꯅꯤꯅꯀꯣ ꯑꯗꯨꯝ ꯃꯤ ꯑꯗꯨ ꯑꯩꯁꯨ ꯏꯊꯟꯇ ꯂꯩ ꯂꯩꯕꯅꯤꯅꯀꯣ ꯃꯤ ꯃꯌꯥꯝꯒꯤꯗꯤ ꯊꯣꯡꯕ ꯍꯩꯇꯦꯕ ꯍꯥꯏꯕꯗꯤ ꯑꯃꯒꯤ ꯈꯛꯇꯒꯨꯝꯕ ꯃꯤ ꯑꯅꯤ ꯑꯍꯨꯝ ꯐꯥꯎ ꯑꯗꯨꯝ ꯌꯥꯏꯌꯦꯀꯣ ꯑꯗꯣ ꯃꯤ ꯌꯥꯝꯁꯤꯜꯂꯛꯑꯗꯤ ꯊꯣꯡꯐꯝ ꯈꯪꯗꯕꯗꯣ ꯍꯥ ꯍꯥꯞ ꯊꯥꯛꯀꯗꯧꯕ ꯃꯔꯣꯏ ꯃꯔꯥꯡꯁꯤꯡꯁꯦ ꯍꯥꯏꯕꯗꯤ ꯆꯥꯡ ꯈꯪꯗꯦꯕ ꯑꯗꯨꯏꯅꯦ ꯍꯥꯎꯇꯦ ꯍꯥꯏꯗꯣ ꯑꯩꯗꯤ ꯌꯨꯝꯗ ꯂꯩꯔꯁꯨ ꯄꯥꯛ ꯆꯥꯏ ꯍꯦꯟꯁꯥꯡꯗꯤ ꯄꯥꯛ ꯊꯣꯡꯗꯕꯅꯤꯗ ꯑꯗꯨꯒ ꯍꯦꯟꯅꯁꯨ ꯈꯪꯗꯔꯤꯦ
ꯍꯧꯖꯤꯛ ꯅꯍꯥꯟ ꯏꯃꯥ ꯇꯣꯡꯒ ꯂꯩꯌꯦꯅ
ꯎꯝ
ꯑꯇꯨ ꯃꯇꯝꯗꯁꯨ ꯏꯃꯥ ꯇꯣꯡꯒ ꯑꯩꯈꯣꯏꯅꯤ ꯂꯩꯕꯅꯦꯕ ꯑꯗꯨꯗ ꯑꯩ ꯏꯃꯥꯗꯣꯟꯁꯨ ꯃꯥꯒꯤ ꯈꯨꯠ ꯃꯥꯅ ꯊꯣꯡꯕꯁꯦ ꯑꯗꯨꯝ ꯍꯥꯏꯗꯤ ꯃꯥꯁꯨ ꯑꯗꯨꯝ ꯊꯣꯡꯂꯛꯑꯕꯅꯤ ꯃꯥ ꯆꯥꯡ ꯈꯝꯒꯦ ꯍꯥꯎꯋꯦꯕꯀꯣ ꯑꯗꯣ ꯃꯥꯁꯦ ꯑꯩꯅ ꯑꯗꯨꯝ ꯑꯩꯁꯦ ꯃꯥꯁꯦ ꯊꯕꯛ ꯈꯔ ꯆꯤꯜꯂꯦꯕ ꯑꯩꯅ ꯑꯗꯨꯝ ꯊꯣꯡꯕ ꯑꯗꯨꯗꯒꯤ ꯃꯥꯒꯦ ꯃꯥꯁꯦ ꯑꯩꯅ ꯑꯗꯨꯝ ꯅꯤꯡꯇꯤꯒꯤꯗ꯭ꯔꯧ ꯃꯥꯁꯦ ꯊꯣꯡꯕꯗꯤ ꯈꯔ ꯀꯩꯅꯣ ꯍꯩꯅꯗꯕ ꯑꯃ ꯍꯥꯏꯗꯤ ꯊꯣꯡꯗꯕꯒꯤꯀꯣ ꯍꯣꯏ ꯑꯗ ꯅꯣꯡꯃꯁꯦ ꯊꯣꯡꯕ ꯀꯨꯏ ꯊꯣꯡꯗꯕꯁꯦ ꯃꯥꯁꯦ ꯀꯨꯏꯔꯦꯕꯀꯣ ꯁꯥ ꯊꯣꯡꯕꯒꯦ ꯃꯥꯁꯦ ꯅꯨꯃꯤꯠ ꯑꯅꯤꯔꯥ ꯑꯍꯨꯝꯔ ꯑꯣꯏꯈ꯭ꯔꯕꯅꯤ ꯃꯥꯅ ꯊꯨꯝ ꯌꯥꯛꯑꯒ ꯊꯣꯡꯂꯝꯕꯗꯣ
ꯍꯥꯏꯕꯗꯤ ꯌꯥꯝ ꯍꯩꯕ ꯃꯤꯅꯦꯕ
ꯎꯝ
ꯑꯩꯅ ꯀꯩꯅꯣꯒꯤ ꯗꯤꯄꯥꯔꯠꯃꯦꯟ ꯆꯥꯛ ꯌꯦꯟꯁꯥꯡ ꯊꯣꯡꯕꯒꯤ ꯃꯐꯝꯗ ꯑꯩꯅ ꯑꯗꯨꯝ ꯄꯥꯏꯅ ꯄꯥꯟꯅꯔꯒ ꯂꯩꯔꯕꯅꯤꯅꯀꯣ ꯃꯥ ꯌꯥꯝ ꯍꯩꯕ ꯅꯨꯄꯤ ꯃꯆꯥꯒ ꯊꯨꯝꯌꯥꯒ ꯊꯣꯡꯉꯝꯃꯤ
ꯑꯣ ꯀꯨꯏꯅ ꯊꯣꯡꯂꯛꯇꯕꯗꯨꯗ ꯑꯃꯨꯛꯀ
ꯅꯣꯡ ꯃꯤꯗꯤ ꯆꯇꯥꯅꯦꯦ ꯅꯪꯁꯨ
ꯑꯩꯁꯨ ꯍꯌꯦꯡꯋꯥꯏꯁꯦ ꯁꯨꯃꯥꯏꯅ ꯑꯣꯏꯔꯛꯀꯗꯧ ꯃꯥꯜꯂꯦꯗ ꯑꯩꯁꯨ
ꯍꯪꯅꯦꯃꯅ
ꯆꯥꯛ ꯊꯣꯡꯕ ꯐꯥꯎ ꯏꯁꯤꯡꯁꯤ ꯌꯥꯔꯕꯅ ꯑꯗꯨꯝ ꯊꯥꯏꯅꯀꯣ ꯑꯩꯈꯣꯏ ꯑꯕꯣꯛ ꯑꯃ ꯂꯩꯔꯝꯃꯦꯕ ꯍꯧꯖꯤꯛꯇꯤ ꯁꯤꯈ꯭ꯔꯦ ꯀꯨꯏꯔꯦ ꯆꯍꯤ ꯇꯔꯥꯃꯨꯛ ꯍꯦꯔꯝ ꯍꯦꯜꯂꯝꯕꯁꯨ ꯌꯥꯏ ꯂꯩꯈꯤꯗ꯭ꯔꯕꯀꯣ ꯑꯗꯨ ꯃꯇꯝꯗꯁꯨ ꯑꯩ ꯑꯉꯥꯡ ꯑꯣꯏꯔꯤꯗ ꯍꯥꯏꯕꯗꯤ ꯀꯥ ꯇꯝꯂꯝ ꯃꯔꯤ ꯐꯥꯁ ꯃꯔꯤꯒꯨꯝꯕ ꯇꯝꯂꯝꯄꯁꯨ ꯌꯥꯏ ꯍꯥꯏꯕꯗꯤ ꯍꯥꯏꯕꯗꯤ ꯈꯪꯗꯦ ꯑꯁꯦꯡꯕꯗꯤ ꯈꯪꯗ꯭ꯔꯔꯤꯀꯣ ꯑꯗꯨ ꯃꯇꯝꯗꯁꯨ ꯑꯉꯥꯡ ꯑꯣꯏꯔꯦ ꯀꯔꯤꯗ ꯑꯗꯨ ꯃꯇꯝꯗ ꯑꯕꯣꯛ ꯑꯃ ꯂꯩꯔꯝꯕꯗꯣ ꯑꯗꯨꯗꯤ ꯑꯩꯈꯣꯏ ꯗꯣꯝꯆꯥꯥꯛꯈꯣꯏ ꯑꯩꯈꯣꯏ ꯏꯅꯦ ꯈꯣꯏ ꯑꯩꯈꯣꯏꯒꯤ ꯂꯣꯏꯅ ꯑꯪꯀꯜ ꯈꯣꯏ ꯂꯣꯏꯅ ꯂꯧ ꯆꯈꯤꯑꯕ ꯑꯗꯨ ꯆꯠꯄ ꯀꯥꯟꯗ ꯍꯥꯏꯕꯗꯤ ꯀꯅꯥꯁꯨ ꯌꯨꯝꯗ ꯂꯩꯇ꯭ꯔꯕꯅꯤꯅ
ꯎꯝ
ꯑꯗꯨ ꯀꯅꯥꯁꯨ ꯂꯩꯇꯕꯅꯤꯅ ꯑꯩ ꯑꯣꯏꯔꯦꯕ ꯆꯥꯛ ꯌꯦꯟꯁꯥꯡ ꯊꯣꯡꯒꯗꯧꯕꯁꯦ ꯍꯥꯏꯗꯤ ꯍꯥꯏꯕꯗꯤ ꯑꯉꯥꯡ ꯑꯣꯏ ꯍ ꯃꯩ ꯑꯕꯣꯛꯇꯨꯅ ꯍꯥꯏꯕꯗꯤ ꯃꯩ ꯊꯥꯏꯅꯗꯤ ꯒꯦꯁꯀꯨꯝꯕ ꯑꯩꯈꯣꯏ ꯊꯣꯡꯗ꯭ꯔꯤꯅ ꯑꯗꯨ ꯃꯇꯝ ꯊꯣꯡꯗ꯭ꯔꯤꯗ ꯍꯣꯏ ꯁꯤꯡꯅ ꯑꯗꯨꯝ ꯊꯣꯡꯉꯃꯤꯅ ꯆꯐꯨ ꯑꯃꯒ ꯍꯥꯏꯕꯗꯤ ꯍꯥꯏꯗꯤ ꯃꯩꯇꯥꯟꯗꯨ ꯃꯊꯝ ꯃꯄꯥꯟꯗ ꯂꯧꯊꯣꯛꯑꯒ ꯆꯥꯛ ꯉꯥꯟꯕ ꯑꯗꯨꯃꯥꯏꯅ ꯇꯧꯔꯕꯃꯤꯅ ꯊꯥꯏꯅꯗꯤ ꯑꯗꯨ ꯃꯇꯝꯗꯒꯣ ꯆꯥꯛꯁꯦ ꯌꯥꯔꯕ ꯆꯥꯛ ꯉꯥꯟꯅꯉꯥꯏꯗꯣ ꯍꯥꯏꯕꯗꯤ ꯃꯩ ꯍꯥꯏꯕꯗꯤ ꯀꯩꯕꯣ ꯃꯩꯇꯥꯟꯒꯨꯝꯕ ꯑꯗꯣ ꯀꯌꯥ ꯍꯥꯏꯕꯗꯤ ꯃꯩꯇꯥꯟꯁꯨ ꯌꯥꯝ ꯊꯝꯕ ꯌꯥꯗꯦꯅ ꯑꯗꯨ ꯑꯣꯏꯔꯗꯤ ꯆꯥꯛ ꯀꯥꯒꯜꯂꯦꯅ ꯑꯗꯨꯒꯤ ꯍꯣꯏ ꯆꯥꯡ ꯂꯩꯩꯕꯅꯤꯅꯀꯣ ꯑꯁꯨꯃꯥꯏ ꯆꯥꯛꯇꯣ ꯑꯃꯒ ꯍꯥꯏꯕꯗꯤ ꯀꯣꯊꯣꯛꯑꯒ ꯑꯁꯤ ꯌꯥꯔꯕ ꯁꯤ ꯌꯥꯔꯕ ꯍꯪꯉꯤꯗꯨꯅꯦ ꯑꯁꯤ ꯑꯁꯤ ꯌꯥꯔꯕ ꯑꯁꯨꯃꯥꯏꯅ ꯆꯥꯡꯗꯧꯔꯗꯤ ꯌꯥꯔꯕ ꯃꯍꯤ ꯑꯃꯨꯛ ꯍꯥꯥꯎꯈꯤꯌꯔꯥ ꯌꯥꯝꯃꯕ꯭ꯔꯥ ꯑꯗꯨꯝ ꯑꯗꯨꯝ ꯍꯥꯡꯅ ꯂꯩꯕ ꯑꯩꯈꯣꯏ ꯕꯣꯛꯇ ꯕꯣꯛꯇꯨꯅ ꯍꯥꯏꯔꯤꯅꯦ ꯑꯗ ꯍꯥꯏꯔꯛꯏꯅꯦ ꯑꯩ ꯊꯣꯡꯕꯒ ꯆꯞ ꯃꯥꯟꯅ ꯍꯥꯏꯔꯦꯅꯦ ꯍꯣꯏ ꯍꯣꯏ ꯌꯥꯔꯦ ꯃꯍꯤ ꯌꯥꯝꯃꯦꯨꯗꯤ ꯂꯧꯊꯣꯛ ꯊꯀꯅꯤ ꯑꯗꯨ ꯂꯧꯊꯣꯛꯄꯗꯨꯁꯨ ꯑꯃꯨꯛꯀ ꯊꯛꯀꯗꯕꯧꯅꯤ ꯆꯠ ꯍꯥꯏꯕꯗꯤ ꯃꯥꯡꯍꯟꯗꯕꯤꯗ ꯑꯗꯨ ꯍꯥꯏꯕꯗꯤ ꯅꯣꯏꯁꯨ ꯇꯧꯔꯛꯑꯝꯅꯤ
ꯑꯩꯈꯣꯏꯁꯨ ꯊꯥꯏꯅꯦ ꯅꯪꯒꯤ ꯋꯥꯔꯤ ꯑꯕꯣ ꯅꯪꯕꯨꯗꯤ ꯈꯔ ꯐꯅꯤ ꯑꯩꯅ ꯈ꯭ꯋꯥꯏꯗꯤ ꯑꯗꯨ ꯊꯣꯡꯕꯗꯣ ꯄꯪꯉꯦꯕ ꯍꯥꯏꯗꯤ ꯆꯥꯛꯇꯣ ꯍꯥꯏꯗꯤ ꯑꯩꯈꯣꯏꯒꯤ ꯏꯃꯨꯡꯗꯣ ꯃꯤ ꯌꯥꯝꯃꯦꯕ ꯑꯗꯨꯒꯤ ꯃꯤ ꯇꯔꯥꯒꯨꯝꯕꯒꯤ ꯊꯣꯡꯕꯁꯦꯗꯤ ꯋꯥꯈꯜꯗꯣ ꯄꯥꯈꯠꯂꯦꯕꯗꯤ ꯃꯣꯏ ꯂꯧꯔꯣꯏꯅ ꯆꯠꯈ꯭ꯔꯕꯅꯤ ꯍꯜꯂꯞꯀꯗ ꯍꯥꯎꯗ꯭ꯔꯗꯤ ꯑꯗꯨꯅ ꯑꯩ ꯑꯩꯁꯨ ꯑꯩ ꯏꯃꯥꯟꯅꯕꯤ ꯑꯥ ꯃꯈ ꯈꯥꯜꯂꯦ ꯀꯥꯏꯒꯤꯁꯦ ꯃꯥꯁꯦ ꯆꯥꯛ ꯏꯟꯁꯥꯡ ꯊꯣꯡꯕ ꯍꯩꯌꯦꯕꯀꯣ ꯑꯩꯁꯦ ꯆꯥꯛ ꯊꯣꯡꯕ ꯍꯧꯔꯅꯦꯗꯤ ꯏꯃꯥꯟꯅꯕꯤꯗꯣ ꯀꯥꯎꯕꯅꯦꯕ ꯍꯥꯏꯅ ꯀꯧꯔꯒ ꯁꯤ ꯌꯦꯡꯉꯣ ꯑꯝꯇ ꯌꯦꯡꯕꯤꯌꯔꯦ ꯍꯣꯏ ꯃꯥ ꯌꯥꯔꯦ ꯍꯥꯏꯗ꯭ꯔꯤꯕꯣ ꯑꯩꯗꯤ ꯆꯥꯊꯣꯛꯄ ꯍꯧꯔꯦ ꯀꯕ ꯀꯣ ꯃꯥꯗ ꯑꯝ ꯀꯧꯕ ꯆꯠꯕꯅꯦ ꯃꯣꯏ ꯃꯥꯅ ꯊꯣꯡꯕ ꯂꯣꯏꯗ꯭ꯔꯤ ꯐꯥꯎ ꯉꯥꯏꯔꯤꯅꯦꯕ
ꯎꯝ ꯍꯥꯏꯕꯗꯤ ꯇꯟꯁꯨ ꯇꯟꯕꯅꯦ ꯑꯗꯨ ꯃꯇꯝꯗ ꯇꯟꯕꯅꯦ ꯍꯥꯏꯕꯗꯤ ꯑꯃꯨꯛꯒ ꯃꯨꯜꯂꯦ ꯍꯥꯏꯔ ꯀꯥꯟꯗ ꯆꯥꯛ ꯍꯥꯏꯕꯗꯤ ꯆꯦꯡꯗꯣ ꯃꯨꯜꯂꯦ ꯆꯥꯛꯇꯣ ꯃꯨꯜꯂꯦ ꯍꯥꯏꯔꯒꯥꯟꯗ ꯂꯧꯊꯣꯛꯑꯒ ꯑꯃꯨꯛꯀ ꯁꯦꯡꯉꯦ ꯪꯒꯤꯅꯦ ꯃꯄꯥꯟ ꯃꯄꯥꯟ ꯂꯣꯏ ꯃꯨꯔꯕꯅꯤꯅ ꯍꯥꯏꯕꯗꯤ ꯃꯩꯗ ꯃꯄꯥꯟ ꯊꯝꯕꯅꯤꯅ ꯣꯂꯣꯏ ꯃꯨꯅꯦ ꯑꯃꯨꯛ ꯁꯦꯡꯉꯅꯦ